ꯐꯖꯅ ꯇꯥꯏꯗ
ꯍꯧꯖꯤꯛꯇꯤ ꯀꯩꯗꯧꯔꯤꯅꯣ
ꯑꯁ ꯍꯧꯖꯤꯛꯇꯤꯀꯣ ꯑꯩꯁꯦ ꯆꯥꯛ ꯇꯣꯛꯗꯣꯏꯔꯦ ꯍꯥꯏꯅ ꯂꯩꯔꯕꯅꯤ
ꯣꯔ ꯌꯦꯡꯗ꯭ꯔꯣꯅ
ꯎꯝ ꯑꯩ
ꯀꯩꯒꯤꯦ
ꯅꯣꯏꯒꯤ ꯐꯨꯠꯕꯣꯜ ꯍꯥꯏꯕꯗꯣ ꯑꯩ ꯌꯦꯡꯗꯦ
ꯐꯨꯠꯕꯜ ꯐꯦꯟꯁ ꯅꯇꯅꯪ
ꯎꯝ ꯉꯠꯇꯦ
ꯌꯥꯔꯦꯍꯦ ꯑꯗꯨꯗꯨꯗꯤ
ꯎꯝ ꯍꯥꯏꯗꯤ ꯎꯝ ꯌꯦꯡꯕꯁꯨ ꯑꯗꯨꯝ ꯀꯩꯅꯣ ꯇꯧꯗꯦꯗ ꯊꯣꯏꯅ ꯌꯦꯡꯗꯦꯗ
ꯀꯩꯒꯤ
ꯑ ꯍꯥꯏꯗꯤ ꯑꯗꯨꯒꯨꯝꯕꯗꯣ ꯑ ꯑꯗꯨꯗꯒꯗꯑꯂ ꯑꯇꯗ
ꯂꯩꯣꯏ ꯑꯃꯗꯤ ꯆꯨꯁ ꯇꯧꯅꯦ
ꯑꯗꯣ ꯃꯣꯏꯅ ꯃꯔꯝꯁꯨ ꯐꯖꯅ ꯑꯗꯣ ꯑꯗꯨꯒꯤ ꯂꯥꯏꯟꯗꯣ ꯍꯥꯏꯗꯤ ꯏꯁꯥ ꯏꯁꯥꯅ ꯄꯥꯝꯕ ꯂꯥꯏꯟꯗꯣ ꯅꯠꯇꯕꯅꯤꯅꯀꯣ
ꯑꯗꯨꯗꯤ ꯀꯩ ꯂꯥꯏꯟ ꯄꯥꯝꯕꯅ
ꯎꯝ ꯈꯪꯗꯦꯖ
ꯐꯨꯠꯕꯣꯜ ꯐꯨꯠꯕꯣꯜꯅ ꯍꯦꯟꯅ ꯐꯩꯅꯦ
ꯆꯨꯡꯗ ꯎꯝ
ꯍ ꯀ ꯑꯩꯗꯤ ꯄꯣꯣꯔꯇꯨꯒꯜ ꯐ꯭ꯔꯦꯟꯁꯅꯤꯀꯣ
ꯍꯥꯏꯅꯦ
ꯎꯅꯥꯜꯗ ꯍꯥꯏꯗꯤ
ꯐꯥꯔꯦꯅꯦ ꯐꯥꯔꯦꯅꯦ
ꯉꯁꯤ ꯔꯣꯅꯥꯜꯗꯣ ꯉꯝꯅꯤ
ꯑꯁꯦꯡꯕꯩꯌꯦ ꯌꯥꯝ ꯈꯪꯉꯤꯀꯣ
ꯈꯪꯉꯦ ꯑꯩꯗꯤ ꯍꯥꯟꯅ ꯑꯗꯨꯝ ꯈꯪꯕꯅꯦ
ꯅꯪꯗꯤ ꯍꯩꯕ ꯑꯉꯥꯡꯅꯤꯅꯀꯣ
ꯎꯝ ꯋꯥꯔꯜ ꯀꯞ ꯂꯧꯅꯤꯍꯦ ꯄꯣꯇꯨꯒ
ꯐꯔꯦꯅꯦ ꯐꯔꯅꯦ ꯑꯗꯣ ꯃꯣꯏꯗꯤ ꯎꯝ ꯌꯦꯡꯨꯕꯁꯤꯡꯗꯣ ꯑꯁ ꯅꯨꯡꯗꯥꯡ ꯊꯦꯡ ꯊꯦꯡꯅ ꯑꯌꯨꯛ ꯉꯟ ꯇꯥꯛ ꯀꯩꯅꯣ ꯇꯧꯕꯅꯤꯅꯀꯣ
ꯎꯝ
ꯑꯩꯈꯣꯏꯗꯤ ꯇꯨꯝꯈ꯭ꯔꯅꯤ ꯑꯗꯨꯝ ꯃꯇꯝꯗꯨꯗꯤ
ꯏꯁ ꯌꯥꯝ ꯊꯦꯡꯅ ꯇꯨꯝꯕ ꯏꯁ ꯍꯛꯆꯥꯡ ꯂꯣꯏ ꯁꯣꯛꯒꯦꯅꯦ ꯍꯧꯗꯤ ꯄꯨꯡ ꯑꯃꯒꯨꯝꯕꯗ ꯃꯦꯠꯆ ꯂꯩꯕ ꯑꯗꯨ ꯄꯨꯡ ꯑꯃ ꯗ ꯂꯩꯑ ꯕꯥꯔꯣ ꯃꯈꯥꯏ ꯑꯗꯨꯒꯨꯝꯕꯅ ꯑꯗꯨꯝ ꯂꯩꯑꯕ
ꯍꯣꯏ ꯑꯗꯣ ꯅꯣꯏꯀꯣ
ꯎꯝ
ꯑꯗꯨ ꯌꯦꯡꯕꯁꯤꯡꯗꯣ ꯑꯁꯤ ꯊꯥ ꯂꯣꯏꯈ꯭ꯔꯗꯤ ꯅꯁꯛꯁꯤꯡꯗꯣ ꯌꯥꯝ ꯊꯤꯖꯤꯟꯅꯤꯀꯣ ꯍꯧꯖꯤꯛ ꯁꯤꯜꯂꯣ ꯇꯨꯝꯗꯕ ꯁꯛ ꯌꯥꯝ ꯊꯤꯕꯅꯦ ꯇꯨꯝ ꯃꯁꯛ ꯌꯥꯝ ꯊꯤꯌꯦ ꯍꯥꯏꯕꯅꯦ
ꯂꯩꯕ ꯅꯨꯡꯉꯥꯏꯔꯍꯦ ꯋꯥꯔꯜ ꯀꯞ ꯂꯣꯏꯔꯗꯤ
ꯑꯩꯗꯤ ꯑꯗꯨꯒꯨꯝꯕ ꯍꯣꯏ
ꯂꯩꯕ ꯅꯨꯡꯉꯥꯏꯗ꯭ꯔꯗꯤ ꯑꯗꯨꯝ ꯀꯣꯏꯆꯠ ꯆꯠꯂꯣ ꯆꯣꯡꯒ ꯆꯣꯡꯒꯦ ꯍꯥꯏꯔꯗꯤ ꯆꯣꯡꯉꯨ
ꯋꯥꯔꯜ ꯀꯞ ꯂꯣꯏꯔꯗꯤ ꯊꯕꯛ ꯍꯧꯔꯅꯤ
ꯍꯧꯔꯣ ꯍꯧꯔꯣ ꯑꯩꯈꯏꯗꯤ
ꯄꯦꯟꯇꯤꯡ ꯊꯝ ꯃꯅꯦ ꯍ ꯉꯁꯤ
ꯑꯁ ꯅꯣꯏꯁꯤꯗꯤ ꯌꯥꯏꯍꯦ
ꯐꯦꯡꯉ ꯍꯧꯒꯠꯒꯅꯤꯕ ꯑꯗꯨꯒꯤ
ꯑꯣ
ꯊꯦꯡꯅ ꯇꯨꯝꯒꯅꯤ ꯊꯦꯡꯅ ꯍꯧꯒꯠꯒꯅꯤ ꯑꯗꯨꯒꯤ ꯇꯥꯕ꯭ꯔꯣ
ꯇꯥꯏꯌꯦ ꯇꯥꯏꯌꯦ ꯑꯗꯨꯝ ꯍꯥꯏꯌꯣ
ꯉꯥꯡꯉꯣꯍꯩ ꯋꯥꯁꯨ
ꯅꯪ ꯁꯨꯝꯉꯥꯡ ꯈꯪꯕ ꯌꯥꯏꯗꯅ
ꯏꯊꯟꯗ ꯑꯗꯨꯝ ꯉꯥꯡꯕ ꯅꯪ ꯁꯣꯡꯅꯉꯣ
ꯑꯩꯗꯤ ꯏꯊꯟꯗꯁꯨ ꯐꯖꯅ ꯉꯥꯡꯕꯅꯦ ꯀꯣꯝꯃꯤ ꯇꯥꯕꯤꯗ꯭ꯔꯁꯨ
ꯇꯥꯕꯤꯒꯦꯅꯦ ꯑꯩ ꯑꯗꯨꯝ ꯉꯥꯡꯉꯨ
ꯑꯩ ꯑꯩ ꯉꯥꯡꯕ ꯍꯧꯔꯗꯤ ꯅꯪ ꯉꯥꯡꯕꯒꯤ ꯃꯇꯝ ꯂꯩꯔꯔꯣꯏꯅꯦ
ꯏꯅꯦ ꯂꯩꯥꯏꯅꯦ
ꯑꯩꯁ ꯉꯥꯡꯕ ꯍꯧꯈ꯭ꯔꯗꯤꯀꯣ
ꯑꯥ
ꯑꯗꯨꯝ ꯂꯦꯞꯔꯣꯏ
ꯍꯧꯖꯤꯛꯇꯤ ꯆꯥꯛ ꯆꯥꯕ꯭ꯔꯣ
ꯆꯥꯕ ꯂꯣꯏꯗꯣꯏꯔꯦ ꯑꯗꯨꯒꯤꯅꯦ ꯅꯪꯕꯨ ꯉꯥꯡꯉꯨ ꯍꯥꯏꯔꯤꯗꯣ
ꯀꯩ ꯃꯊꯊꯧ ꯆꯥꯕ꯭ꯔꯥ ꯅꯪꯗꯤ
ꯑ ꯍꯥꯏꯔꯣ ꯍꯥꯏꯔꯣ ꯅꯪꯅ ꯆꯥꯅꯤꯡꯗꯕ ꯉꯥꯛꯇ
ꯎꯕꯁꯣꯏꯒꯨꯝꯕ
ꯎꯝ ꯎꯁꯣꯏꯗꯤ ꯂꯩꯇꯦ ꯑꯩꯅ ꯉꯁꯥꯏ ꯍꯥꯏꯗꯤꯗꯤ ꯑꯩꯈꯣꯏ ꯎꯁꯣꯏ ꯂꯩꯇꯦ ꯍꯥꯏꯅ
ꯑꯣ ꯑꯣ ꯀꯥꯎꯔꯦꯍꯦ
ꯇꯥꯕ꯭ꯔꯣ
ꯇꯥꯏꯌꯦꯃꯤ ꯅꯪꯁꯨ ꯋꯥꯔꯤ ꯁꯅꯥꯑꯣ ꯀꯔꯤꯅꯣ
ꯀꯔꯤ ꯋꯥꯔꯤꯔꯤ ꯁꯅꯁꯤꯔꯣ
ꯑꯗꯨꯝ ꯊꯥꯏꯅ ꯈꯝꯕ ꯀꯔꯤꯔ ꯈꯝꯕ ꯑꯩꯈꯣꯏꯒꯤ ꯊꯣꯏꯕꯤ ꯈꯝꯕ ꯑꯩꯈꯣꯏꯒꯤ ꯃꯇꯝꯒꯤ ꯋꯥꯔꯤꯒꯨꯝꯕꯗꯣ ꯂꯤꯌꯣꯗꯅꯥ
ꯣ ꯑꯗꯨꯒꯨꯝꯕꯗ ꯍꯪꯗꯦꯍꯦ
ꯏꯁ ꯀꯩꯒꯤ ꯈꯪꯗ꯭ꯔꯤꯕ
ꯑꯩ ꯃꯅꯤꯄꯨꯔꯒꯤ ꯃꯤ ꯅꯠꯇꯦ
ꯑꯁ
ꯂꯣꯛꯇꯥꯛ ꯄꯥꯠꯀꯤ ꯋꯥꯔꯤ ꯂꯤꯒꯁꯨ ꯌꯥꯏ
ꯋꯥꯔꯤꯗꯣ ꯑꯩ ꯍꯩꯅꯗꯦ
ꯑꯩꯁ ꯀꯩꯒꯤ
ꯑꯗꯨꯝ ꯇꯜꯂꯦ
ꯎꯝ
ꯑꯩꯗꯤ ꯐꯨꯠꯕꯣꯜ ꯉꯥꯛꯇꯅꯤ
ꯑꯁ ꯅꯪꯁꯤꯗꯤ ꯌꯥꯏꯍꯦ
ꯐꯨꯠꯕꯜ ꯐꯨꯠꯕꯣꯜꯒꯤ ꯗꯍꯠ ꯐꯦꯟꯁ ꯗꯦꯕ ꯀꯧꯕꯣ
ꯅꯪꯅ ꯄꯥꯝꯕꯁꯦ ꯍꯧꯖꯤꯛ ꯁꯥꯟꯅꯕꯗꯀꯣ ꯅꯪꯅ ꯄꯥꯝꯕ ꯃꯤꯗꯣ ꯅꯪ ꯀꯔꯤꯒꯤ ꯄꯥꯝꯕ꯭ꯔꯥ ꯑꯝꯇ ꯍꯥꯏꯌꯣꯗꯅ
ꯑꯩꯅ ꯄꯥꯝꯃꯤꯁꯦ ꯔꯣꯅꯥꯜꯗꯣꯅꯦꯕ
ꯑꯗꯣ ꯅꯪ ꯅꯪ ꯀꯔꯤꯒꯤ ꯃꯥ ꯄꯥꯝꯕ꯭ꯔꯥ
ꯃꯥꯁꯦ ꯑꯥ ꯃꯥꯒꯤ ꯍꯛꯆꯥꯡꯁꯨ ꯑꯗꯨꯝ ꯐꯕꯀꯣ
ꯃꯁꯛꯁꯨ ꯐꯖꯩꯌꯦꯕ ꯅꯪꯒꯤꯁꯦ
ꯃꯁꯛꯁꯨ ꯐꯖꯩꯌꯦ ꯃꯥꯒꯤ ꯃꯁꯥꯁꯨ ꯌꯥꯝ ꯐꯔꯦ ꯑꯗꯣ ꯃꯥ ꯁ ꯀꯨꯃꯥꯏ ꯍꯥꯏꯁꯤꯔ
ꯃꯥꯅ ꯁꯥꯟꯅꯕ ꯃꯑꯣꯡꯗꯁꯨ ꯑꯗꯨꯝ ꯄꯥꯝꯕ꯭ꯔꯥ ꯅꯪꯅ
ꯃꯥꯒꯤ ꯁꯅꯥꯕ ꯃꯑꯣꯡꯁꯨ ꯑꯗꯨꯝ ꯄꯥꯝꯕꯀꯣ
ꯎꯝ
ꯑꯗꯨꯒ ꯑꯁ ꯌꯥꯝ ꯂꯩꯗ
ꯏꯁꯁ ꯌꯥꯝ ꯂꯩꯌꯦ ꯍꯥꯏꯅ ꯍꯥꯏꯗꯤ ꯍꯥꯏꯗꯤ ꯑꯗꯨꯅꯦ ꯅꯪ ꯁꯤꯗꯤ ꯀꯣ
ꯑꯗꯨꯝ ꯑꯁ ꯍꯥꯏꯕ ꯈꯪꯗꯦ ꯃꯤꯁꯤꯗꯤ ꯏꯁ ꯌꯣꯡ ꯃꯜꯂꯤꯍꯦ
ꯌꯥꯔꯦꯗ ꯅꯪꯁꯨ ꯅꯪ ꯌꯥꯝ ꯐꯖꯕꯤꯒꯤ ꯇꯥꯏꯞ ꯅꯪ ꯌꯥꯝ ꯐꯖꯕꯒꯤ ꯃꯑꯣꯡꯗ ꯃꯤꯉꯣꯟꯗ ꯑꯗꯨꯝ ꯍꯥꯏꯅꯨꯅ
ꯁ ꯃꯤꯁꯤꯗꯤ ꯑꯩ ꯑꯩꯒ ꯍꯥꯏꯕ ꯌꯥꯗꯦꯍꯦ ꯃꯥꯅ ꯀꯤꯕ
ꯍꯥꯏꯁ
ꯃꯤꯗꯤ ꯌꯥꯏꯀꯣ ꯀꯛꯏꯀꯣ
ꯃꯤꯁꯤ ꯃꯤꯁꯤꯁꯨ ꯁꯥꯟꯅꯕ ꯍꯩꯌꯦ ꯑꯗꯣ ꯃꯥꯒꯤ ꯁꯥꯟꯅꯕ ꯃꯑꯣꯡꯗꯣ ꯑꯩ ꯄꯥꯝꯗꯦꯕ
ꯎ ꯑꯗꯨꯗꯤ ꯏꯁꯥ ꯏꯁꯥꯒꯤ ꯄꯥꯝꯕ ꯇꯣꯉꯥꯟ ꯇꯣꯉꯥꯟ ꯂꯩꯗꯅ
ꯎ ꯅꯦꯝꯃꯥꯔ ꯅꯦꯝꯃꯥꯔꯒꯤ ꯁꯅꯕ ꯃꯑꯣꯡꯁꯨ ꯑꯗꯨꯝ ꯐꯖꯩꯌꯦ ꯄꯥꯥꯝꯃꯦ
ꯎꯝ
ꯅꯦꯃꯗꯤ ꯋꯥꯔꯜ ꯀꯞꯒꯤ ꯅꯒꯥꯎ ꯇ ꯎꯈ꯭ꯔꯦꯅꯦ
ꯑꯣ ꯅꯍꯥꯟ ꯅꯍꯥꯟꯗꯣ ꯀꯩ ꯆꯍꯤꯗꯔ ꯀꯥꯎꯏ ꯑꯗꯨ ꯅꯨꯄꯥꯗꯣ ꯁꯣꯛꯑꯝꯕꯅꯦꯀꯣ ꯃꯈꯣꯡ ꯃꯈꯣꯡꯗ ꯑꯃ ꯈ꯭ꯋꯥꯡꯗ ꯑꯃ ꯁꯣꯛꯑꯝꯕꯅꯤꯅꯀꯣ
ꯅꯦꯃꯔꯣ
ꯍꯣꯏ ꯅꯪꯅ ꯍꯧꯖꯤꯛ ꯊꯣꯛꯈ꯭ꯔꯦ ꯍꯥꯏꯕ ꯅꯨꯄꯥꯗꯣ
ꯉꯥꯏꯃ
ꯎꯝ ꯑꯩ ꯑꯃꯛ ꯑꯩ ꯌꯦꯡꯕꯗꯤ ꯌꯦꯡꯗꯕ ꯑꯗꯨꯝ ꯈꯕꯔꯒꯨꯝꯕꯗꯤ ꯑꯗꯨꯝ ꯃꯣꯏꯒꯤꯀꯣ ꯁꯥꯟꯅꯕꯒꯤ ꯈꯕꯔꯒꯨꯝꯕꯗꯤ ꯃꯔꯛ ꯃꯔꯛ ꯑꯗꯨꯝ ꯌꯦꯡꯅꯕ
ꯎꯝ
ꯑꯗ ꯇꯥꯈꯤꯕꯒꯨꯝ ꯇꯧꯕꯀꯣ
ꯃꯥꯒꯤꯖꯨꯔꯤꯗꯨ ꯀ ꯀꯦꯔꯤꯌꯔ ꯂꯣꯏ ꯃꯥꯡꯕꯅꯤꯅ ꯅꯦꯝ ꯃꯥꯔꯗꯤ
ꯎꯝ
ꯃꯥꯒꯤ ꯀꯦꯔꯤꯌꯔ ꯑꯗꯨꯝ ꯃꯥꯡꯈ꯭ꯔꯦꯕ ꯉꯝꯗ꯭ꯔꯦ ꯃꯥ ꯁ ꯁꯅꯥꯕ ꯉꯝꯗ꯭ꯔꯦ
ꯑꯣ ꯑꯩꯈꯣꯏ ꯁ꯭ꯋꯥꯏꯗ ꯕꯨꯈꯣꯏꯁꯨꯀꯣ ꯑꯗꯨꯝ ꯐꯖꯅ ꯃꯣꯏ
ꯑꯥ
ꯍꯧ ꯌꯦꯡꯦ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
ꯑꯩꯗꯤ ꯑꯗꯨ ꯌꯦꯡꯉꯗꯤ ꯑꯗꯨꯝ ꯇꯨꯝꯃꯦ ꯌꯦꯡꯕ ꯌꯥꯗꯦ ꯇꯨꯝꯅꯤꯡꯉꯨꯕꯅ
ꯂꯦꯞꯄꯒ ꯌꯦꯡꯉꯨꯅꯦ ꯑꯗꯨꯗꯤ
ꯑꯁ ꯉꯝꯖꯔꯔꯣꯏ ꯈ꯭ꯋꯥꯡ ꯈꯣꯡ ꯅꯥꯒꯅꯤ
ꯉꯝꯅꯕ ꯍꯣꯠꯅꯔ
ꯍ ꯍ ꯍ ꯑꯈꯣꯏꯁꯤꯦ ꯍꯥꯏꯦ
ꯄꯦꯟꯇ ꯌꯦꯡꯅꯦꯅ
ꯑꯇꯥꯗꯤꯅꯦ
ꯅꯣꯡ ꯆꯨꯔꯔꯕꯣꯖꯤꯦ
ꯍꯣꯏ ꯍꯧꯖꯤꯛ ꯅꯣꯡ ꯂꯥꯛꯑꯦ
ꯎ ꯌꯥꯝ ꯀꯟꯅ ꯂꯥꯛꯄ꯭ꯔꯥ
ꯍꯥꯏꯦ ꯍꯥꯏ ꯆꯨꯔ ꯑꯦ
ꯇꯥꯕ꯭ꯔꯣ
ꯇꯥꯗꯕ꯭ꯔꯥ
ꯍꯣꯏ
ꯏꯁꯁ ꯇꯥꯗꯕ꯭ꯔꯥ ꯇꯥꯗꯕ꯭ꯔꯥ ꯍꯥꯏꯔꯦꯀꯣ ꯌꯥꯏ ꯀꯣ ꯅꯪꯁꯤ
ꯆꯥꯕ ꯂꯩꯣꯏꯔꯕꯣ ꯍꯧꯖꯤꯛꯇꯤ
ꯐꯥꯒꯤ ꯇꯥꯕꯅꯦ ꯉꯁꯥꯏꯁꯨ ꯂꯣꯏꯔꯕꯅꯦ
ꯑꯗꯨꯒꯤꯅꯦ ꯅꯪ ꯍꯧꯖꯤꯛ ꯉꯥꯡꯉꯁꯤ
ꯍ
ꯍ
ꯑꯩꯅ ꯍꯥꯏꯗ꯭ꯔꯣ ꯑꯩꯅ ꯉꯥꯡꯕ ꯍꯧꯈ꯭ꯔꯗꯤꯀꯣ ꯑꯩ ꯉꯁꯥꯏꯗꯣ ꯀꯩꯅꯣꯝꯃ ꯆꯥꯕꯒꯤꯅꯦ ꯑꯗꯣ ꯆꯥꯛꯄꯨꯗꯤ ꯆꯥꯈ꯭ꯔꯦ ꯑꯗꯣ ꯀꯩꯅꯣꯝꯃꯨꯛ ꯆꯥꯕꯀꯣ
ꯄꯨꯡ ꯕꯥꯔꯣ ꯃꯈꯥꯏ ꯉꯥꯏꯕ ꯋꯥꯔꯍꯦ
ꯑꯣ ꯅꯣꯏꯁꯦ ꯕꯥꯔꯣ ꯃꯈꯥꯏꯗ ꯑꯃꯨꯛꯀ ꯌꯦꯡꯕ ꯍꯧꯗꯣꯏꯔꯥ
ꯍꯣꯏ ꯄꯣꯣꯔꯇꯨꯒꯜꯒ ꯁꯄꯦꯟ ꯁ
ꯎꯝ
ꯃꯁꯤꯁꯤ ꯐꯣꯇꯨꯀ ꯉꯝꯗ꯭ꯔꯗꯤ ꯕꯣꯜ ꯌꯦꯡꯕ ꯇꯣꯛꯑꯦ ꯑꯩ
ꯏꯁ
ꯍ
ꯉꯝꯗ꯭ꯔꯦꯗꯤ ꯅꯪ ꯐꯩꯔꯦ ꯅꯨꯡꯗꯥꯡ ꯀꯣ ꯀꯞꯇꯅꯀꯣ ꯂꯩꯒꯅꯤ ꯎ
ꯔꯣꯅꯥꯜꯗꯣꯒꯤ ꯗꯥꯏꯍꯥꯛꯅꯦꯕ ꯑꯩꯁꯦ
ꯌꯥꯔꯦꯗ ꯅꯪꯕꯨꯁꯨ ꯈꯪꯕꯤꯕꯁꯨ ꯅꯠꯇꯦ
ꯃꯤꯁꯤꯒꯤ ꯐꯦꯟꯁꯤꯡ ꯂꯣꯏꯅ ꯉꯥꯡꯉꯤꯕ ꯑꯩꯉꯣꯟꯗ ꯕꯠ ꯁꯨ ꯇꯧꯔꯦ
ꯑꯁ ꯑꯗꯨꯃꯥꯏꯅ ꯇꯧꯕꯗ ꯑꯩꯗꯤ
ꯐꯥꯏꯚ ꯍꯟꯗ꯭ꯔꯦꯠ ꯐꯥꯏꯚ ꯍꯟꯗ꯭ꯔꯦꯠ ꯕꯦꯠ ꯇꯧꯕꯀꯣ
ꯂꯣꯏꯁꯤꯗꯤ ꯄꯩꯁꯥ ꯌꯥꯝ ꯄꯥꯏ ꯀꯣ
ꯄꯥꯏꯗꯦꯍꯦ ꯀꯥꯏꯗꯩꯅꯣ
ꯑꯩꯗꯤ ꯑꯩꯀꯣ ꯑꯩ ꯄꯨꯟꯁꯤꯗ ꯑꯁꯤ ꯒꯨꯝꯃꯥꯏꯅ ꯑꯦ ꯑꯗꯨꯃꯥꯏꯅ ꯑꯗꯨꯃꯥꯏꯅ ꯇꯧꯅꯕ ꯍꯥꯏꯅ ꯄꯩꯁꯥ ꯊꯥꯗꯔꯒ ꯑꯗꯨꯃꯥꯏꯅ ꯇꯧꯈꯤꯕꯗ ꯑꯩꯗꯤ ꯁꯨꯇꯧ ꯇꯧꯗꯦ ꯂꯨꯄꯥ ꯇꯔꯥꯄꯧ ꯂꯨꯄꯥ ꯃꯪꯉꯥ ꯎꯝ ꯑꯩꯁꯨ ꯗꯥꯎꯕꯨꯗꯤꯀꯣ ꯄꯥꯛ ꯂꯩꯒꯟꯗꯦꯕ ꯑꯗꯨ ꯑꯣꯏꯔꯁꯨ ꯇꯧꯖꯨ ꯇꯧꯅꯤꯡꯗꯦꯕ ꯑꯗꯨꯒꯨꯝꯕꯗꯨꯀꯣ ꯑꯩꯗꯤ
ꯗꯥꯎ ꯂꯩꯇ꯭ꯔꯁꯨ ꯑꯗꯨꯝ ꯇꯧꯕꯅꯦ ꯑꯩꯁꯨ
ꯍꯣꯏ ꯃꯁꯥ ꯃꯁꯥꯅ ꯄꯥꯝꯕ ꯑꯗꯨꯝ ꯇꯣꯉꯥꯟ ꯇꯣꯉꯥꯟ ꯂꯩꯗꯅ ꯃꯥ ꯃꯥꯒꯤ ꯑꯄꯥꯝꯕꯗꯣ ꯇꯣꯉꯥꯟꯕꯅꯤꯅꯀꯣ
ꯑꯥ
ꯗꯣꯠ ꯅꯣꯏꯔꯤꯌꯥ ꯍꯣ ꯀꯩꯅꯣ ꯇꯧꯋꯣꯗꯅ ꯍꯧꯖꯤꯛ ꯉꯜꯂꯤ ꯍꯧꯖꯤꯛ ꯉꯥꯏꯍꯥꯛ ꯇꯨꯝꯃꯣꯗꯅ ꯇꯨꯝꯃꯒ ꯍꯣꯏꯔꯦꯟ ꯑꯃꯨꯛꯀꯥ
ꯍꯧꯒꯠꯂꯒ ꯌꯦꯡꯉꯣ
ꯄꯤꯁ ꯊꯦꯡꯅ ꯇꯨꯝꯂꯒ ꯍꯧꯖꯤꯛ ꯇꯨꯝꯗꯗꯤ ꯌꯥꯔꯣꯍꯦ
ꯑꯗꯨ ꯌꯥꯏꯅ ꯑꯗꯨ ꯑꯣꯏꯔꯗꯤ ꯈꯔꯁꯨ ꯑꯗꯨꯝ ꯇꯨꯝꯕ ꯐꯪꯉꯦꯗꯅ ꯇꯨꯝꯁꯤꯠ ꯐꯥꯗꯕꯁꯦ ꯌꯥꯝ ꯋꯥꯕꯅꯦ ꯍꯌꯦꯡ